ꯍꯜꯂꯣ ꯍꯜꯂꯣ ꯇꯥꯕ꯭ꯔꯣ
ꯌꯦꯁ ꯇꯥꯖꯩꯌꯦ
ꯀꯩꯁꯨ ꯇꯥꯔꯦ ꯅꯪ ꯀꯩ ꯇꯧꯔꯤꯅꯣ
ꯑꯩꯁꯦ ꯑꯩꯈꯣꯏ ꯏꯃꯥꯟꯅꯕꯤꯅ ꯂꯥꯏꯔꯤꯛ ꯄꯥꯔꯤ ꯑꯗꯨꯒ ꯑꯩꯅ ꯁꯤꯗ ꯌꯦꯡꯉꯒ ꯃꯥ ꯁꯪꯕꯤꯔꯒ ꯀꯥꯡ ꯍꯨꯝꯕꯤꯔꯒ ꯂꯩꯔꯤ
ꯑꯗꯨꯗꯤ ꯃꯥꯗꯣ ꯋꯥꯔꯝꯒꯅꯤ ꯍꯣꯔꯂꯤꯛꯁ ꯑꯃ ꯊꯤꯠꯂꯒ ꯄꯤꯁꯜꯂꯛꯑꯣ
ꯑꯩꯅ ꯍꯧꯖꯤꯛꯇ ꯃꯥꯒꯤ ꯀꯣꯀꯣꯅꯠ ꯋꯥꯇꯔ ꯄꯤꯊꯛꯈꯤꯗ ꯉꯥꯏꯔꯦ ꯑꯗꯨꯅ ꯈꯤꯇꯪ ꯂꯩꯔꯒ ꯑꯣꯏꯅ ꯁꯦꯝꯒꯦ ꯇꯧꯕ ꯑꯗꯨꯅ
ꯑꯣ ꯑꯗꯨꯗꯤ ꯃꯥꯁꯦ ꯇꯨꯡꯒꯤ ꯌꯨꯝꯕꯤ ꯑꯣꯏꯔꯛꯀꯗꯕꯒꯤ ꯑꯁꯥ ꯑꯃ ꯇꯇꯣꯞꯄꯔ ꯑꯃ ꯑꯣꯏꯔꯛꯀꯗꯕꯒꯤ ꯑꯁꯥ ꯑꯃ ꯃ
ꯃꯥ ꯍꯣꯏ ꯍꯣꯠꯅꯕ ꯌꯥꯝ ꯀꯟꯖꯩ ꯃꯥ ꯇꯨꯡꯒꯤ ꯑꯁ ꯆ ꯌꯥꯝꯅ ꯆꯥꯎꯅ ꯎꯏ ꯑꯩꯅ ꯁꯥꯟꯕ ꯃꯤꯠꯌꯦꯡꯅ ꯌꯦꯡꯉꯤ ꯃꯉꯣꯟꯗ ꯑꯗꯨꯃ ꯀꯟꯅ ꯍꯣꯠꯅꯕ ꯀꯟꯖꯩꯃ
ꯑꯣ ꯃꯥꯁꯤꯗꯤ ꯃꯤ ꯁꯣꯏꯗꯅ ꯑꯣꯏꯒꯅꯤ ꯃꯥ ꯑꯗꯨꯕꯨ ꯀꯔꯤꯒꯤꯅꯤ ꯍꯥꯏꯒꯦ ꯃꯥꯅ ꯑꯗꯨꯝ ꯍꯣꯠꯅ ꯕ ꯀꯜꯂꯤꯗꯣ ꯑꯦꯛꯖꯥꯝ ꯌꯧꯗꯣꯔꯦ ꯍꯥꯏꯕ꯭ꯔꯣ ꯅꯠꯇ꯭ꯔꯒꯅ ꯃꯥꯁꯨꯝ ꯃꯁꯥꯒꯤ ꯑꯦꯛꯖꯥꯝ ꯅꯠꯇ꯭ꯔꯁꯨ ꯑꯗꯨꯝ ꯀꯟꯖ ꯕ ꯃꯤꯔꯣ ꯑꯝꯇ ꯍꯥꯏꯕꯤꯔꯛꯑꯣ
ꯃꯥꯁꯦ ꯃꯁꯥꯒꯤ ꯍꯩꯅꯖꯕꯤ ꯍꯥꯏꯇꯥꯔꯦ ꯑꯗꯨꯝ ꯂꯥꯏꯔꯤꯛꯁꯦ ꯌꯥꯝ ꯊꯤ-ꯊꯤ ꯀꯟꯅ-ꯀꯟꯅ ꯄꯥꯖꯕꯤ ꯃꯤ ꯌꯥꯝ ꯍꯣꯠꯅꯕ ꯀꯟꯖꯕ ꯃꯤꯅꯦꯕ ꯑꯦꯛꯖꯥꯝꯕꯨꯗꯤ ꯋꯥꯠꯂꯤꯕ ꯃꯥꯒꯤꯗꯤ ꯑꯗꯨ ꯑꯗꯨꯝ ꯄꯥꯖꯕ ꯍꯥꯏꯇꯥꯔꯦ ꯃꯥꯁꯦ ꯌꯥꯝ
ꯑꯣ ꯑꯣ ꯌꯥꯝ ꯅꯩꯌꯦ ꯑꯗꯨꯗꯤ ꯃꯥꯗꯤ ꯑꯩ ꯃꯥꯗꯧꯅ ꯑꯣꯏꯅꯤꯡꯉꯦ ꯀꯃꯥꯏ ꯇꯧꯅꯤ
ꯑꯣꯢꯌꯣ ꯃꯥꯏ ꯃꯅꯥꯛꯇ ꯈꯔ-ꯈꯔ ꯂꯥꯛꯑꯣ ꯂꯥꯏꯔꯤꯛ ꯄꯥꯅꯤꯡꯉꯗꯤ ꯑꯩꯈꯣꯏ ꯔꯨꯝꯗ ꯂꯥꯛꯑꯣ
ꯑꯗꯣ ꯑꯩꯗꯤ ꯑꯁ ꯈꯪꯗꯦꯅꯦ ꯈꯪꯗꯦ ꯀꯩ ꯍꯥꯏꯗꯣꯏꯅꯣ ꯈꯪꯗꯦ ꯑꯗꯣ ꯅꯪ ꯉꯁꯤ ꯆꯥꯛ ꯆꯥꯔꯕꯣ ꯑꯝꯇ ꯍꯥꯏꯕꯤꯔꯛꯑꯣ
ꯑꯁ ꯀꯨꯏꯔꯦꯗ ꯆꯥꯒꯤꯕ ꯌꯥꯍꯧꯕꯒ ꯆꯥꯒ꯭ꯔꯦ ꯅꯪꯗꯤ ꯀꯩ ꯆꯥꯔꯕꯣ ꯆꯥ ꯆꯥꯛ
ꯑ ꯆꯥꯛ ꯇꯣ ꯆꯥꯃꯜꯂꯦꯅ ꯆꯥꯗ꯭ꯔꯦ ꯉꯁꯤꯗꯤ ꯑꯗꯨꯅ ꯀꯩꯅꯣ ꯑꯣꯏꯅ ꯆꯥꯔꯦ ꯇꯟ ꯑꯣꯏꯅ ꯆꯥꯔꯦ ꯉꯁꯤꯗꯣ ꯇꯟ ꯆꯥꯗꯕ ꯀꯨꯏꯔꯦꯅꯅꯦ ꯇꯟꯁꯦ ꯍꯧꯔꯦ ꯑꯗꯨꯒ ꯒ꯭ꯌꯥꯁꯇꯣ ꯑꯩꯈꯣꯏꯒꯤꯗꯤ ꯒ꯭ꯌꯥꯁꯇꯣ ꯑꯗꯨ ꯑꯗꯨꯅꯦ ꯑꯃ ꯀꯥꯝꯍꯜꯂꯒ ꯇꯧꯕꯗꯣ ꯌꯥꯗꯦꯕ ꯑꯩꯈꯣꯏꯗꯤ ꯏꯟꯗꯛꯁꯟ ꯑꯣꯏꯕꯅꯤꯅ ꯑꯗꯨꯝ ꯇꯥꯎꯔꯒ ꯑꯣꯏꯅ ꯆꯥꯔꯦ
ꯎꯝ ꯑꯗꯨꯗꯤ ꯇꯟꯒ ꯀꯔꯤꯒ ꯆꯥꯏꯅꯣ ꯀꯩ ꯀꯣꯕꯤ ꯁꯥꯛꯀ ꯇꯧꯕ꯭ꯔꯣ ꯑꯩꯢꯒ ꯇꯧꯒꯦ
ꯍꯧꯖꯤꯛꯇꯤꯅꯦ ꯃꯥꯏꯔꯦꯟ ꯃꯇꯝꯅꯤꯅ ꯃꯥꯏꯔꯦꯟꯗꯣ ꯑꯣꯏꯅ ꯁꯥꯛ ꯇꯧꯔꯦ ꯀꯣꯕꯤ ꯁꯥꯛ ꯌꯥꯎꯍꯟꯗ ꯗ꯭ꯔꯦ ꯃꯥꯢꯌꯦꯟꯇꯪ
ꯑꯣ ꯑꯗꯨꯖꯨ ꯍꯥꯎꯕꯅꯦ ꯑꯗꯨꯗꯤ ꯇꯟꯁꯨ ꯑꯃꯨꯛ ꯃꯨꯛ ꯆꯥꯗꯧꯅꯤꯗ ꯆꯥꯛ ꯉꯥꯛꯇ ꯁꯨꯝ ꯆꯥꯕꯁꯨ ꯐꯄꫭꯟ ꯇꯦꯗ
ꯍꯣꯏ ꯇꯟ ꯆꯥꯕꯁꯤꯅꯕꯨꯗꯤꯅꯦ ꯄꯨꯛꯁꯦ ꯈꯔ ꯍꯥꯡꯉꯦꯕ ꯍꯥꯏꯗꯤ ꯑꯥ ꯌꯥꯡꯕꯗꯣ ꯈꯪꯕ꯭ꯔꯥ ꯑꯗꯨꯃꯥꯏ ꯇꯧꯋꯦꯕ ꯑꯗꯨꯗꯨꯅ ꯇꯟ ꯑꯃꯨꯛ ꯆꯥꯕ
ꯑꯗꯣ ꯅꯪꯗꯤ ꯀꯩꯀꯩ ꯇꯧꯔꯒ ꯂꯩꯔꯝꯃꯤꯅꯣ ꯍꯧꯖꯤꯛꯁꯤꯕꯣ
ꯑꯩꯁꯨ ꯀꯩꯝ ꯇꯧꯔꯝꯗꯦꯗ ꯑꯩꯁꯨ ꯁꯨꯝ ꯐꯝꯃꯒ ꯋꯥꯈꯜ ꯈꯜꯂꯝꯕꯅꯦ ꯀꯔꯤ ꯊꯕꯛ ꯇꯧꯁꯤꯒꯦ ꯀꯃꯥꯏꯅ ꯇꯧꯁꯤꯒꯦꯅ ꯑꯇꯩꯗꯤ ꯇꯧꯗꯦ ꯑꯗꯣ ꯅꯪꯗꯤ ꯉꯁꯤꯒꯤ ꯀꯩ-ꯀꯩ ꯀꯥꯟꯅꯕ ꯊ ꯊꯕꯛ ꯇꯧꯈ꯭ꯔꯒꯦ
ꯑꯩꯁꯦ ꯉꯁꯤꯒꯤ ꯀꯥꯟꯅꯕꯖꯦ ꯀꯩꯝ ꯀꯥꯟꯅꯕꯗꯤ ꯇꯧꯗ꯭ꯔꯤꯗꯣ ꯑꯩꯗꯣ ꯊꯕꯛ ꯑꯃꯗꯤ ꯆꯠꯂꯨꯏꯌꯦ ꯑꯩꯒꯤ ꯊꯕꯛ ꯑꯃꯒꯤ ꯑꯗꯣ ꯑꯗꯨꯁꯨ ꯀꯥꯟꯅꯔꯛ ꯇꯦ ꯌꯩꯊꯣꯔꯛꯑꯦ ꯑꯗꯨꯖꯨ ꯑꯗꯒꯤ ꯑꯩꯈꯣꯏ ꯁꯤꯗ ꯃꯣꯏꯒꯤ ꯃꯦꯟ ꯁꯤꯠ ꯑꯅ ꯑꯃꯁꯨ ꯇꯧꯋꯦꯕꯀꯣ ꯑꯗꯨꯒꯤ ꯁꯣꯔꯣꯛꯇꯁꯨ ꯃꯤ ꯃꯌꯥꯝ ꯂꯩꯍꯧꯋꯦ ꯑꯗꯨꯗꯤ ꯈꯔ ꯈꯔ ꯎꯔꯛꯑꯦ ꯑꯗꯣꯞꯄ ꯀꯩꯁꯨ ꯇꯧꯔꯛꯇꯦ ꯑꯗꯨꯒ ꯎꯝ ꯑꯆꯥꯄꯣꯠꯁꯨ ꯐꯪ ꯉꯛꯑꯦ ꯑꯩꯗꯣ ꯑꯗꯨꯒ ꯆꯥꯃꯤꯟꯅꯒ꯭ꯔꯦ ꯑꯩꯒꯤ ꯔꯨꯝꯃꯦꯠꯀ
ꯑꯣ ꯑꯗꯨꯗꯤ ꯅꯪ ꯃꯦꯟꯐꯤꯠꯇꯣ ꯌꯦꯡꯕꯗꯤ ꯆꯠꯅꯤꯡꯗ꯭ꯔꯣ ꯑꯩꯅ ꯇꯥꯕꯗꯗꯤ ꯃꯦꯟ ꯐꯤꯠꯇꯣ ꯌꯥꯝ ꯅꯨꯡꯉꯥꯏ ꯑꯗꯩꯒꯤ ꯃꯈꯜ ꯃ ꯃꯈꯜ ꯌꯥꯝ ꯇꯧꯋꯦ ꯇꯦꯂꯦꯟ ꯌꯥꯝ ꯎꯠꯊꯣꯛꯅꯩꯒ ꯍꯥꯏꯕ ꯄꯥꯎ ꯑꯃ ꯇꯥꯏ
ꯎꯝ ꯆꯠꯇꯣꯏꯅꯦ ꯑꯗꯣ ꯉꯁꯤꯁꯨ ꯆꯠꯁꯦꯅ ꯍꯥꯏꯅꯕꯅꯦ ꯑꯗꯣ ꯍꯣꯔꯦꯟ ꯃꯣꯏ ꯆꯠꯁꯦ ꯍꯥꯏꯔꯗꯤ ꯆꯠꯇꯣꯏꯅꯤ ꯅꯨꯃꯤꯠ ꯍꯨꯝꯅꯤ ꯇꯧꯅꯤ ꯍꯥꯏꯕꯅꯦꯕ ꯑꯗꯣ ꯉꯁꯤꯗꯤ ꯖꯒꯣꯏꯒꯤ ꯖꯒꯣꯏ ꯑꯩꯈꯣꯏꯒꯤ ꯅꯨꯡꯉꯥꯏꯕ ꯍꯥꯏꯁꯤ ꯒꯣꯏ ꯀꯜꯆꯔꯦꯜ ꯗꯥꯟꯁ ꯈꯤꯇꯪꯅꯦꯕ ꯉꯁꯤ ꯅꯨꯡꯉꯥꯏꯕ ꯌꯥꯎꯔꯤꯁꯦ ꯑꯇꯩꯗꯤ ꯀꯩꯁꯨ ꯅꯨꯡꯉꯥꯏꯕ ꯑꯣꯏꯗꯦꯕ ꯑꯗꯨꯃꯥꯏꯅ ꯂꯩꯗꯣ ꯍꯣꯔꯦꯟ ꯆꯠꯀꯟꯗ꯭ꯔꯥ ꯈꯪꯗꯦ ꯅꯪꯗꯤ ꯌꯦꯡꯕ ꯂꯥꯛꯑꯣꯏꯗ꯭ꯔꯣ
ꯑꯩꯁꯦ ꯑꯩ ꯈꯜꯂꯤꯕꯅꯦ ꯑꯩꯗꯤ ꯍꯥꯏꯗꯤ ꯌꯦꯡꯕꯨꯗꯤ ꯌꯦꯡꯅꯤꯡꯉꯦꯕꯀꯣ ꯀ ꯑꯗꯣ ꯑꯩꯁꯨ ꯀꯜꯆꯔꯦꯜꯒꯤꯗꯨꯗꯤ ꯌꯥꯝ ꯀꯟꯅꯗꯤ ꯌꯦꯡꯅꯤꯡꯗꯦꯕ ꯑꯩꯅ ꯌꯦꯡꯅꯤꯡꯕꯗꯤ ꯃꯣꯏꯒꯤ ꯑꯃ ꯀꯩꯅꯣ ꯗꯥꯟꯁꯇ ꯑꯣꯏꯅ ꯌꯦꯡꯅꯤꯡꯕ ꯑꯗꯨꯗꯣ ꯑꯩꯈꯣꯏꯁꯦ ꯍꯌꯦꯡꯁꯨ ꯑꯦꯛꯖꯥꯝ ꯂꯩꯁꯜꯂꯕ ꯇꯧꯔꯤꯁꯦ ꯑꯗꯨꯗꯨꯒꯤ ꯍꯣꯏ ꯑꯦꯛꯖꯥꯝ ꯆꯠꯇ꯭ꯔꯦ ꯍꯥꯏꯔꯒ ꯁꯤꯗ ꯂꯥꯏꯔꯤꯛ ꯃꯌꯥꯝ ꯑꯗꯨꯝ ꯀꯨꯏꯅ ꯄꯥꯔꯒ ꯂꯩꯒꯗꯕꯕꯨꯗꯤ ꯅꯠꯇꯦꯕꯀꯣ ꯑꯗꯨꯁꯨ ꯈꯪꯗꯦ ꯆꯠꯀꯗ꯭ꯔꯥ ꯆꯠꯂꯣꯏꯗ꯭ꯔꯥ ꯃꯌꯥꯝꯁꯦ ꯈꯟꯅꯔꯅꯤ ꯑꯗꯣ ꯊꯣꯛꯎꯗꯕ ꯗꯤ ꯌꯥꯗꯤ ꯌꯥꯗꯣꯏ ꯃꯥꯟꯗꯦ ꯑꯩꯒꯤ ꯀꯩꯅꯣꯗꯣ ꯎꯝ ꯑꯦꯃꯤꯠꯀꯥꯠꯇꯣ ꯁꯤꯟꯊꯣꯛꯇ꯭ꯔꯤꯕꯑꯔꯤꯕ ꯅꯣꯏꯒꯤꯁꯨ ꯍꯌꯦꯡ ꯊꯥꯅꯤ ꯍꯥꯏꯕ ꯀꯩꯅꯣꯝꯃ ꯍꯥꯏ ꯇꯅꯦ ꯑꯗꯨꯗꯤ ꯅꯪꯒꯤꯗꯤ ꯆꯤꯡꯊꯣꯛꯑꯕ꯭ꯔꯣ ꯀꯃꯥꯏꯅ ꯇꯧꯔꯒꯦ
ꯎꯝ ꯑꯩ ꯆꯤꯡꯊꯣꯛꯇ꯭ꯔꯤꯌꯦ ꯑꯩꯒꯤ ꯑꯦꯃꯤꯠꯀꯥꯠ ꯆꯤꯡꯊꯣꯛꯄꯗ ꯋꯦꯕꯁꯥꯏꯠꯇ ꯊꯣꯛꯂꯛꯍꯧ ꯆꯤꯡꯊꯣꯛꯄꯒꯤꯗꯣ ꯑꯦꯃꯤꯠꯀꯥꯔꯠꯇꯣ ꯂꯥꯛꯍꯧꯗꯦ ꯑꯩꯒꯤꯗꯣ ꯑꯗꯨꯒꯤ
ꯑꯣ ꯑꯗꯨꯗꯤ ꯑꯦꯃꯤꯀꯥꯠꯗꯣ ꯂꯥꯛꯑꯒ ꯆꯤꯡꯊꯣꯛ ꯑꯦꯔꯤꯠꯀꯥꯠꯗꯨ ꯄꯨꯗ꯭ꯔꯗꯤ ꯍꯌꯦꯡ ꯑꯦꯛꯖꯥꯝ ꯊꯥꯕꯗꯤ ꯌꯥꯗꯤ ꯌꯥꯔꯣꯏꯗꯅ ꯑꯗꯣ ꯑꯩꯅ ꯇꯥꯕꯗꯅꯦ ꯆꯨꯝꯃꯤꯔ ꯂꯥꯜꯂꯦꯔ ꯁꯤ ꯈꯪꯗ꯭ꯔꯦꯕ ꯀꯔꯝꯕꯅ ꯆꯨꯝꯃꯤꯅꯣꯅ ꯑꯩꯈꯣꯏꯒꯤ ꯗꯤꯄꯥꯔꯠꯃꯦꯟꯒꯤ ꯑꯩꯈꯣꯏꯒꯤ ꯏꯃꯥꯟꯅꯕꯤꯁꯤꯡꯅ ꯍꯥꯏꯕ ꯀꯥꯟꯗꯗꯤ ꯑꯦꯛꯖꯥꯝ ꯊꯥꯗꯣꯏꯁꯦ ꯃꯣꯏꯒꯤꯁꯦ ꯐꯣꯟꯗꯒꯤꯅꯦ ꯑꯣꯟꯂꯥꯏꯟꯗ ꯊꯥꯗꯣꯏꯅꯦ ꯅꯁꯨ ꯍꯥꯏꯌꯦ ꯑꯗꯨ ꯀꯔꯤꯅꯣ ꯑꯝꯇ ꯍꯥꯏꯕꯤꯔꯛꯑꯣ ꯅꯪꯅ ꯆꯨꯝꯕ ꯋꯥꯗꯣ ꯇꯣ ꯑꯝꯇꯥ ꯍꯥꯏꯕꯤꯔꯛꯑꯣ
ꯑꯩꯈꯣꯏꯒꯤ ꯗꯤꯄꯥꯔꯠꯃꯦꯟꯅ ꯁꯤꯟꯕ ꯑꯣꯏꯗꯣꯏꯅꯦꯕ ꯁꯤ ꯑꯦꯛꯖꯥꯝꯁꯦ ꯃꯥꯒꯤ ꯁꯋꯌꯝꯗꯨꯒꯤ ꯑꯦ ꯑꯗꯨꯗꯨꯒꯤ ꯑ ꯑꯗꯨꯗꯨꯅ ꯁꯤꯟꯕ ꯑꯣꯏꯔꯒꯗꯤ ꯁꯤꯟꯕ ꯑꯗꯨꯒꯤ ꯐꯣꯔꯝ ꯐꯤꯜ ꯎꯞ ꯇꯧꯅꯈꯤꯕꯗꯨ ꯈꯪꯍꯧꯕ꯭ꯔꯣ ꯇꯣꯉꯥꯟꯅ ꯑꯃ ꯇꯧꯅꯈꯤꯕꯗꯣ ꯑꯗꯨꯗ ꯇꯧꯈꯤꯕ ꯀꯀꯨꯗꯨꯁꯨ ꯑꯗꯨ ꯑꯦꯛꯖꯥꯝꯗꯣ ꯊꯥꯅꯤꯡꯉꯒꯗꯤ ꯑꯗꯨꯗꯣ ꯊꯥꯔꯒꯗꯤ ꯑꯣꯟꯂꯥꯏꯟꯗ ꯇꯧꯗꯣꯏꯅꯦꯕ ꯑꯗꯣ ꯁꯤꯗꯁꯨ ꯑꯣꯟꯂꯥꯏꯟ ꯇꯧꯕꯁꯨ ꯌꯥꯗꯕ ꯑꯣꯏꯔꯝꯒꯅꯤ ꯑꯗꯣ ꯗꯤꯄꯥꯔꯠꯃꯦꯟ ꯈꯨꯗꯤꯡꯃꯛ ꯑꯗꯨꯗꯤ ꯀꯝꯄ꯭ꯌꯨꯇꯔꯗꯨꯗꯤ ꯂꯩꯇꯦꯗꯅ ꯑꯗꯨꯅ ꯆꯦꯗ ꯑꯗꯨꯝ ꯏꯍꯟꯗꯣꯢ ꯑꯣꯏꯔꯝꯒꯅꯤꯌꯦ
ꯑꯣ ꯃꯣꯏꯅ ꯑꯃꯨꯛ ꯍꯥꯏ ꯀꯥꯟꯗꯗꯤ ꯏꯁꯥ ꯏꯁꯥꯒꯤ ꯐꯣꯟꯗ ꯇꯧꯖꯒꯗꯕꯅꯦꯁꯨ ꯍꯥꯢ ꯍꯥꯌꯦꯕ ꯀꯣ ꯑꯗꯣ ꯑꯁ ꯆꯞ ꯆꯥꯕꯤ ꯑꯃ ꯈꯪꯗꯕꯁꯦꯗꯤ ꯅꯨꯡꯉꯥꯏꯇ꯭ꯔꯦꯅꯦ ꯑꯩꯒꯤ ꯐꯣꯟꯁꯤ ꯑꯗꯨꯨ ꯌꯥꯝ ꯅꯨꯡꯉꯥꯏꯇ꯭ꯔꯦꯕ ꯍꯥꯏꯗꯤ ꯈꯔ ꯆꯞ ꯆꯠꯄꯦꯕ ꯑꯗꯣ ꯆꯪꯁꯤꯜꯂꯨꯔꯒ ꯕꯦꯒ ꯆꯠ ꯁꯨ ꯌꯥꯗꯕꯤ ꯑꯣꯏꯔꯝꯒꯅꯤꯕ ꯑꯗꯨꯃꯥꯏꯅ ꯇꯧꯕ ꯑꯦꯛꯖꯥꯝꯗꯨꯗꯤ ꯑꯗꯨ ꯋꯥꯈꯜꯁꯦ ꯈꯤꯇꯪ ꯂꯨꯍꯜꯂꯦꯅꯦ ꯃꯣꯏꯅ
ꯑꯣ ꯑꯩꯗꯤ ꯃꯥꯟꯗꯤꯌꯦ ꯑꯩꯈꯣꯏꯗꯤ ꯀꯩꯝ ꯍꯥꯏꯔꯠꯇꯦ ꯑꯗꯣ ꯑꯩꯗꯤ ꯑꯗꯨꯝ ꯆꯦꯗ ꯇꯧꯗꯧ ꯃꯥꯜꯂꯦ ꯍꯥꯏꯅ ꯈꯟꯕꯗꯗꯤ ꯑꯗꯣ ꯌꯦꯡꯉꯣ ꯈꯪꯗꯦ ꯑꯗꯨꯝ ꯅꯪ ꯐꯣꯟꯗꯣ ꯑꯗꯨꯝ ꯅꯃꯥꯟꯅꯕꯤꯗꯒꯤ ꯨ ꯋꯥꯏꯔꯒ ꯅꯪꯒꯤ ꯂꯣꯛ ꯏꯟ ꯇꯧꯔꯒ ꯆꯪꯉꯒ ꯈꯔ ꯅꯨꯡꯉꯥꯏꯕ ꯐꯣꯟ ꯑꯃ ꯄꯨꯔꯣ ꯑꯗꯨ ꯋꯥꯏꯔ ꯇꯧꯔꯣ
ꯑꯁ ꯐꯣꯟ ꯋꯥꯏꯕꯝꯅ ꯍꯦꯟꯅ ꯂꯨꯔꯦ ꯇꯧꯔꯤꯁꯦ ꯑꯩ ꯈꯪꯗꯦ ꯌꯦꯡꯉꯒꯦ ꯍꯌꯦꯡ ꯑꯃꯨꯛ ꯑꯣ ꯁꯤꯦ ꯀꯃꯥꯏꯅ ꯇꯧꯒꯗꯧꯕꯅꯣꯗꯣ ꯍꯥꯏꯗꯤ ꯀꯩꯅꯣ ꯇꯧꯔꯒ ꯎꯝ ꯐꯖꯅꯁꯨ ꯍꯪꯅꯔꯒꯦ ꯑꯩꯈꯣꯏꯒꯤ ꯁꯦꯅꯤꯔ ꯑꯗꯨꯗ ꯃꯃꯥꯡꯗ ꯍꯥꯟꯅ ꯊꯥꯈꯤꯕ ꯃꯈꯩ ꯃꯣꯏꯗꯤ ꯈꯔꯁꯨ ꯈꯪꯉꯝꯒꯅꯤꯗꯅ ꯑꯗꯨꯝ ꯃꯣꯏꯗ ꯍꯪꯉꯒꯦ ꯍꯪꯉꯒ ꯌꯥꯗꯧꯕ ꯃꯑꯣꯡꯗꯣ ꯌꯦꯡꯉꯒ ꯑꯣꯏꯅ ꯇꯧꯔꯒꯦ ꯑꯗꯣ ꯑꯦꯛꯖꯥꯝ ꯊꯥꯗꯣꯏꯅꯦ ꯁꯤ ꯂꯥꯏꯔꯤꯛꯇꯤ ꯅꯪꯗꯤ ꯀꯌꯥꯝ ꯄꯥꯕ ꯍꯧꯔꯒꯦ
ꯑꯩꯗꯣ ꯂꯥꯏꯔꯤꯛꯇꯣ ꯈꯔꯕꯨꯗꯤ ꯌꯦꯡꯈ꯭ꯔꯦ ꯑꯗꯣ ꯀꯩꯁꯨ ꯄꯥꯗꯦꯗ ꯑꯩꯗꯤ ꯑꯗꯨꯝ ꯄꯥꯅꯤꯡꯗꯦ
ꯍ ꯄꯥꯅꯤꯡꯀꯥꯟꯗ ꯑꯣꯏꯅ ꯄꯥꯒꯦꯅ ꯂꯩꯊꯣꯛꯄꯤ
ꯍꯣꯏ ꯀꯔꯤꯝꯇ ꯃꯋꯥ ꯂꯧꯗꯕꯤꯗ ꯂꯩꯔꯤꯅꯦ ꯑꯩꯅ ꯍꯧꯖꯤꯛ
ꯎꯝ ꯑꯩꯈꯣꯏꯗꯤ ꯀꯩꯁꯨ ꯈꯟꯕꯤꯕ ꯅꯠꯇꯦ ꯑꯦꯛꯖꯥꯝꯁꯦ ꯑꯩꯈꯣꯏꯁꯨ ꯂꯥꯏꯔꯤꯛꯁꯦ ꯂꯥꯏꯔꯤꯛꯁꯦ ꯑꯩꯗꯤ ꯁꯨꯃꯥꯏꯅ ꯇꯧꯋꯦꯕ ꯄꯥꯈ꯭ꯔꯅꯤꯗꯅ ꯑꯗꯨꯗꯨꯒꯅꯦ ꯕ꯭ꯔꯦꯟꯁꯦ ꯌꯥꯝ ꯐꯠꯇ꯭ꯔꯕꯩꯔꯥ ꯀꯩꯅꯣ ꯆꯨꯝꯗꯣꯏꯅꯦꯕ ꯐꯠꯇꯕꯩ ꯑꯣꯏꯗꯣꯏꯅꯦꯕ ꯑꯗꯨꯗꯨꯅ ꯀꯥꯎꯕꯅ ꯍꯦꯛꯇ ꯍꯥꯜꯂꯦꯕ ꯑꯗꯨꯅ ꯂꯥꯏꯔꯤꯛꯁꯦ ꯄꯥꯅꯤꯡꯉꯛꯇ꯭ꯔꯦ ꯑꯩꯗꯤ ꯂꯥꯏꯔꯤꯛ ꯁꯤꯦ ꯌꯥꯝ ꯄꯥꯗ꯭ꯔꯦꯅꯦ
ꯑꯗꯣ ꯐꯖꯅ ꯄꯥꯔꯤꯉꯩ ꯑꯗꯨꯝ ꯅꯤꯡꯁꯤꯡꯕ ꯌꯥꯕ ꯃꯑꯣꯡꯗ ꯑꯗꯨꯝ ꯀꯩꯅꯣꯝꯃ ꯈꯪꯗꯦ ꯑꯩꯁꯨ ꯑꯃ ꯍꯥꯏꯗꯅꯣ ꯈꯪꯗꯦ ꯒꯨꯂꯤ ꯃꯆꯥꯥꯊꯣꯛꯁꯤꯔꯣ ꯌꯦꯟꯊꯣꯛꯑꯒ ꯅꯟꯗ
ꯈꯪꯗꯦꯅ ꯑꯗꯨꯃꯥꯏꯅ ꯇꯧꯕꯅ ꯐꯗꯔꯦ ꯍꯟꯗꯛ ꯕ꯭ꯔꯦꯟꯁꯦ ꯂꯧꯊꯣꯛꯑꯦꯗꯅ ꯑꯗꯨꯗꯨꯒ ꯅꯞꯁꯤꯟꯕ
ꯕ꯭ꯔꯦꯟꯗꯣ ꯂꯧꯊꯣꯛꯑꯒ ꯁꯨꯗꯣꯛꯁꯤꯔꯣ
ꯎ ꯁꯨꯕꯗꯤ ꯃꯥꯗꯤ ꯅꯥꯅꯤꯌꯦ ꯃꯥꯗꯤ ꯌꯥꯝ ꯀꯟꯅ ꯄꯥꯏꯕ ꯌꯥꯔꯣꯏꯌꯦ ꯑꯗꯨꯅ ꯇꯞꯅ ꯇꯞꯅ ꯅꯞꯊꯍꯟꯕ ꯌꯥꯅꯤ
ꯎꯝ ꯑꯗꯣ ꯀꯩꯅꯣꯝꯃ ꯍꯥꯏꯕꯤꯒꯦ ꯑꯩꯈꯣꯏꯒꯤ ꯗꯤꯄꯥꯔꯠꯃꯦꯟꯒꯤꯅꯦ ꯖꯒꯣꯏ ꯀꯥꯡꯕꯨꯗꯣ ꯑꯗꯨꯗꯣ ꯃꯣꯏꯗꯣ ꯎꯝ ꯋꯥꯔꯜ ꯀꯞꯀꯤ ꯖꯒꯣꯏ ꯊꯣꯛꯄ ꯆꯠꯀꯅꯤ ꯍꯥꯏꯌꯦ ꯑꯃꯦꯔꯤꯀꯥꯗ ꯗꯗꯥ
ꯏꯃ ꯁꯦꯝꯦꯡꯃꯨꯔꯦ ꯍꯥꯏꯁꯤꯕ
ꯃꯥꯅꯦ ꯉꯁꯥꯏ ꯇꯥꯔꯛꯏꯅꯦ ꯑꯩꯁꯨ ꯃꯤ ꯃꯉꯥ ꯆꯠꯀꯅꯤ ꯍꯥꯏꯌꯦ
ꯅꯩꯌꯦ ꯅꯩꯌꯦ ꯅꯩꯌꯦ ꯑꯗꯨꯗꯤ ꯑꯁ ꯑꯩ ꯌꯥꯎꯅꯤꯡꯉꯦ ꯑꯩ ꯑꯗꯨ ꯑꯦ ꯍꯧꯖꯤꯛ ꯍꯣꯏ ꯌꯥꯎꯕꯨꯗꯤ ꯌꯥꯎꯅꯤꯡꯉꯦ ꯑꯗꯨꯑꯣꯁꯨ ꯑ ꯍꯧꯖꯤꯛ ꯋꯥꯈꯜꯁꯤꯗ ꯑꯩꯒꯤ ꯑꯩꯅ ꯌꯥꯝ ꯄꯥꯝꯖꯕ ꯑꯃ ꯂꯩꯌꯦꯕꯀꯣ ꯃꯥꯗꯤ ꯃꯌꯨꯝ ꯍꯟꯈ꯭ꯔꯅꯤꯅꯦ ꯑꯗꯨꯅ ꯎꯅꯕ ꯐꯪꯉꯔꯣꯏ ꯑꯩ ꯆꯠꯂꯁꯨ ꯑꯁ ꯑꯗꯨ ꯌꯥꯝ ꯅꯩꯌꯦ ꯀꯃꯥꯏꯅ ꯈꯜꯂꯤꯖꯥꯠꯅꯣ ꯃꯣꯏꯗꯨꯀꯣ ꯅꯩꯗ꯭ꯔꯣ ꯌꯥꯝꯅ
ꯐꯦꯁꯇꯤꯚꯦꯜ ꯆꯠꯂꯤꯗꯅ ꯑꯗꯨꯗꯒꯤ ꯑ ꯈꯜꯂꯒ ꯑꯗꯨꯝ ꯃꯊꯪ ꯃꯊꯪ ꯑꯗꯨꯝ ꯀꯃꯥꯏꯅ ꯈꯜꯂꯤꯅꯣ ꯈꯪꯗꯦ ꯑꯗꯣ ꯃꯣꯏ ꯐ꯭ꯔꯤꯗꯅꯦ ꯆꯠꯇꯣꯏꯗꯣ ꯑ ꯅꯨꯡꯉꯥꯏꯗ꯭ꯔꯥ ꯃꯣꯏ ꯍꯣꯏ ꯅꯨꯡꯉꯥꯏꯗꯧ ꯃꯥꯟꯗ꯭ꯔꯅ
ꯅꯨꯡꯉꯥꯏꯅꯤꯌꯦ ꯃꯣꯏꯗꯤ ꯃꯣꯏꯗꯤ ꯗꯥꯎꯁꯨ ꯌꯥꯝ ꯌꯥꯔꯦ ꯑꯗꯩꯗꯤ ꯆꯠꯄꯁꯨ ꯐꯪꯉꯦ ꯑꯗꯣ ꯍꯧꯖꯤꯛꯀꯤ ꯍꯟꯗꯛ ꯍꯧꯖꯤꯛ ꯍꯧꯖꯤꯛ ꯇꯧꯔꯤꯕ ꯋꯥꯔꯜ ꯀꯞ ꯁꯤꯔꯕ ꯅꯠꯇ꯭ꯔꯒꯅ
ꯍꯧꯖꯤꯛꯀꯤꯁꯤꯅꯦ ꯍꯥꯏꯌꯦ ꯑꯗꯣ ꯑꯩ ꯑꯩꯅ ꯈꯪꯕꯗ ꯑꯗꯨ ꯆꯠꯇꯣꯔꯦꯗꯤ ꯍꯥꯏ ꯑꯗꯣ ꯀꯔꯝ ꯀꯥꯟꯗ ꯑ ꯀꯝ ꯀꯥꯟꯗꯅꯣ ꯃꯣꯏꯅ ꯊꯣꯛꯇꯣꯏ ꯖꯒꯣꯏꯁꯦ ꯑꯩ ꯈꯪꯗꯦ ꯑꯗꯨꯁꯨ ꯐꯖ ꯃꯣꯏꯅ ꯍꯥꯏꯅ ꯍꯧꯕꯩ ꯋꯥꯅꯤ ꯁꯨꯝꯍꯩ ꯐꯖꯅꯗꯤ ꯈꯪꯗꯦ
ꯑꯣ ꯑꯗꯨꯗꯤ ꯃꯣꯏꯗꯤ ꯍꯌꯦꯡ ꯂꯥꯛ ꯥꯁꯀꯤꯗꯥꯏꯗꯒꯨꯝꯕ ꯑꯣꯏꯔꯝꯗꯣ ꯃꯥꯅ ꯍꯥꯏꯗꯤ ꯍꯧꯕ ꯀꯨꯁꯟꯈ꯭ꯔꯕꯅꯤꯅ ꯍꯟꯗꯛ ꯊꯁꯤꯕꯨ ꯁꯅꯔ ꯂꯧ ꯑꯣꯏꯕꯨꯗꯤ ꯑꯣꯏꯔꯝꯒꯅꯤ
ꯎꯝ ꯍꯟꯗꯛ ꯊꯥꯗ ꯂꯣꯏ ꯑꯗꯨꯣꯏꯅꯦ ꯑꯗꯣ ꯍꯟꯗꯛ ꯍꯟꯗꯛ ꯊꯥ ꯂꯣꯏꯔꯝꯗꯥꯏꯗꯥꯋꯥꯏꯗꯒ ꯎꯠꯇꯣꯏꯔ ꯈꯪꯗꯦ ꯑꯗꯨꯝ ꯆꯠꯇꯣꯔꯦꯒꯗꯤ ꯍꯥꯏꯕꯅꯦ ꯈꯪꯗꯦ ꯏ ꯈꯖꯅ
ꯑꯣ ꯑꯁ ꯃꯣꯏ ꯆꯠꯂꯒꯗꯤ ꯑꯁ ꯅꯨꯡꯉꯥꯏꯅꯤ ꯌꯥꯝꯅ ꯑꯣ
ꯄꯩꯁꯥꯁꯨ ꯃꯌꯥꯝ ꯐꯪꯗꯣꯏꯅꯤ ꯃꯣꯏꯗꯤ
ꯍꯣꯏ ꯄꯩꯁꯥꯁꯨ ꯐꯪꯕ ꯑꯗꯩꯗꯤ ꯍꯣꯏ ꯇꯦꯂꯦꯟ ꯂꯩꯕꯁꯨ ꯌꯥꯝ ꯀꯥꯟꯅꯩꯗ
ꯑꯁ ꯑꯗꯨ ꯑꯩꯈꯣꯏꯒꯤꯗꯤ ꯐꯪꯗꯦꯅꯦ ꯍꯦꯛꯇ ꯑꯗꯨꯨꯝꯕ ꯊꯣꯛꯐꯝꯗꯣ ꯆꯥꯎꯗꯤ ꯖꯒꯣꯏꯒꯤꯅ ꯍꯦꯟꯅ ꯆꯥꯎꯕꯩ ꯇꯥꯏꯞꯇ ꯑꯃ ꯇꯧꯋꯤꯅꯦ
ꯍꯣꯏ ꯑꯗꯣ ꯅꯪꯁꯨ ꯀꯟꯅ ꯍꯣꯠꯅꯔꯒ ꯃꯤ ꯀꯩꯅꯣꯒ ꯂꯣ ꯑꯒ ꯆꯠꯂꯤꯁ ꯅꯪ ꯈꯪꯗ꯭ꯔꯥ ꯑꯗꯨꯃꯥꯏꯅ ꯆꯠꯅꯕ ꯑꯝꯇ ꯇꯧꯝꯗ ꯆꯠꯂꯣꯝꯃꯤ ꯅꯪꯁꯨ ꯆꯠꯍꯟꯅꯤꯡꯉꯤꯅꯦ ꯑꯩꯅ
ꯑꯁ ꯍꯥꯏꯔꯣꯏꯌꯦꯦ ꯃꯣꯏ ꯏꯐꯣꯛꯇꯗꯤ
ꯑꯗꯨ ꯐꯣꯛ ꯅꯠꯇꯕꯤꯗ ꯑꯇꯣꯞꯄ ꯆꯠꯄ ꯌꯥꯕꯒꯤ ꯃꯤꯟꯁ ꯀꯗꯤ ꯑꯇꯣꯞꯄꯁꯦ ꯌꯥꯝ ꯂꯩꯇꯕ꯭ꯔꯕꯣ ꯅꯣꯏꯒꯤ ꯀꯩꯅꯣꯁꯦ ꯏꯁꯀꯣꯞꯁꯦ ꯆꯥꯎꯗꯕ꯭ꯔꯕ
ꯂꯩꯦ ꯏꯟꯗꯤꯌꯥꯅꯏꯗꯣꯔ ꯅ ꯂꯩꯗꯣ ꯑꯗ ꯑꯃꯦꯔꯤꯀꯥꯟ ꯑꯣꯁꯇ꯭ꯔꯦꯂꯤꯌꯥꯟꯒ ꯂꯩꯗꯨꯗꯤ ꯃꯌꯥꯝ ꯑꯗꯨꯏ ꯂꯦꯕꯦ ꯑꯗꯨꯗꯤ ꯌꯧꯕ ꯉꯝꯖꯔꯣꯏꯌꯦ ꯀꯥꯏꯗꯒꯤ
ꯑꯗꯨꯗꯤ ꯅꯪꯅ ꯌꯧꯕ ꯉꯝꯕ ꯆꯥꯡꯗ ꯅꯪꯅ ꯐꯥꯎꯅꯕ ꯍꯣꯠꯅꯒꯅꯤ ꯅꯪꯅ ꯁꯛꯀꯅꯤ ꯏꯁꯩ ꯃꯈꯜ ꯃꯈꯜ ꯁꯛꯀꯅꯤ ꯀꯅꯤ ꯅꯪꯅ ꯑꯍꯩꯕ ꯈꯨꯗꯤꯡꯃꯛ ꯇꯧꯒꯅꯤ ꯅꯪꯒꯤ ꯍꯋꯥꯏ ꯍꯛꯆꯥꯡ ꯊꯥꯗꯔꯒ ꯅꯪꯅ ꯍꯣꯠꯅꯒꯅꯤ
ꯅꯪꯗꯤ ꯔꯦꯞ ꯍꯦꯛꯇ ꯊꯤꯗꯔꯛꯏꯗꯣ ꯀꯩꯒꯤꯅꯣ ꯑꯗꯨꯒ
ꯑꯩꯁꯦ ꯋꯦꯞꯁꯦ ꯈꯔ ꯍꯥꯏꯗꯤ ꯏꯅꯦ ꯀꯩꯅꯣ ꯇꯧꯕ ꯃꯤꯅꯦꯕ ꯑꯩꯁꯦ ꯋꯥꯁꯦ ꯉꯥꯡꯕꯁꯤꯗꯅꯦ ꯇꯞꯅ ꯇꯞꯅ ꯉꯥꯡꯕꯁꯤꯁꯨ ꯍꯩꯌꯦꯕ ꯑꯗꯨ ꯊꯨꯅ ꯊꯨꯅ ꯇꯨꯠꯅ ꯉꯥꯡꯁꯟꯕꯁꯨ ꯍꯩꯌꯦꯕ ꯑꯗꯣ ꯊꯨꯅ ꯉꯥꯡꯁꯤꯟꯕꯁꯦ ꯃꯔꯛ ꯑꯃ ꯌꯥꯝ ꯇꯨꯠꯅ ꯊꯨꯅ ꯑꯥꯡꯃꯟꯗꯅ ꯑꯩꯁꯦ ꯋꯥ ꯉ ꯈ ꯀ ꯇꯧꯒꯗꯕꯅꯤꯒ ꯍꯥꯏꯕꯁꯦ ꯑꯩꯁꯦ ꯍꯥꯏꯕ ꯍꯩꯔꯝꯗꯦꯕ ꯍꯧꯖꯤꯛꯄꯨ ꯈꯔ ꯈꯔ ꯍꯩꯔꯛꯑꯕꯅꯦꯕ ꯑꯗꯨꯗꯨꯅ ꯊꯥꯏꯅ ꯗꯣ ꯑꯩ ꯈꯔ ꯅꯤꯡꯁꯤꯡꯉꯦ